ꯍꯜꯂꯣ
ꯇꯥꯕ꯭ꯔꯣ
ꯇꯥꯏꯌꯦ ꯇꯥꯏ ꯀꯗꯧꯔꯤꯅꯣ
ꯍꯦꯜꯂꯣ
ꯍꯦꯜꯂꯣ
ꯎꯝ
ꯇꯥꯕ꯭ꯔꯥ
ꯇꯥꯏꯌꯦ ꯇꯥꯏꯌꯦ
ꯀꯩꯗꯧꯔꯝꯃꯣ
ꯆꯥꯛ ꯏꯟꯁꯥꯡ ꯊꯣꯡꯒꯦꯅ ꯁꯦꯝꯃꯦ ꯅꯪꯗꯤ
ꯍꯤꯞꯄꯒ ꯂꯩꯌꯦ ꯗꯤꯎꯗꯤ
ꯃꯣꯏ ꯌꯨꯝꯗ ꯑꯩꯈꯣꯏ ꯂꯩꯃꯤꯟꯅꯗ꯭ꯔꯦ ꯍꯟꯗꯛꯇꯤ
ꯔꯦꯟ ꯇꯣꯡꯉꯥꯟꯈ꯭ꯔꯦ
ꯇꯣꯉꯥꯟꯈ꯭ꯔꯦ ꯍꯣꯏ ꯃꯣꯏꯗꯣ ꯃꯊꯥꯛꯇ ꯂꯩꯕ
ꯃꯊꯛ ꯍꯥꯏꯗꯤ ꯑꯞꯁ꯭ꯇꯦꯔꯁꯗ
ꯅꯠꯇꯦ ꯃꯤꯖꯠ ꯑꯗꯨ ꯈ꯭ꯋꯥꯏꯅ ꯍꯥꯟꯅ ꯂꯩꯕ ꯃꯐꯝꯗꯣ
ꯗꯤꯡꯗ꯭ꯔꯥ ꯎ ꯅꯣꯏ ꯅꯍꯥꯟ ꯀꯔꯤꯔꯥ ꯑꯃ ꯆꯠꯄꯗꯣ
ꯔꯝꯔꯥꯏ
ꯈꯝ ꯑꯩ ꯗ ꯀꯥꯟꯒꯅꯥ ꯆꯔꯕ꯭ꯔꯥ
ꯍꯣꯏ ꯄꯨꯝ ꯏꯕꯨꯡ ꯑꯃꯒ
ꯒꯗꯗ
ꯍꯣꯏ ꯂꯥꯞꯄ ꯅꯠꯇꯦ ꯅꯍꯥꯟ ꯑꯁ ꯅ ꯅꯪ ꯌꯥꯎꯗꯕ ꯑꯩꯈꯣꯏ ꯑꯦꯟ ꯖꯤ ꯁꯤ ꯀꯦꯝꯄꯦꯟ ꯆꯠꯂꯦꯅ ꯑꯗꯨꯗ ꯑꯗꯨꯒꯤ ꯃꯐꯝꯗꯨꯅꯤꯗ
ꯃꯤꯗꯤ ꯍꯟꯗꯛꯁꯦ ꯌꯥꯝ ꯀꯣꯏꯈ꯭ꯔꯦꯀꯣ
ꯀꯣꯏ ꯗꯦꯗ ꯀꯔꯤꯅꯣ ꯇꯨ ꯇꯨ ꯍꯥꯟꯗ꯭ꯔꯦꯠ ꯀꯗ ꯀꯦ ꯇꯔꯣ ꯉꯆ ꯄꯅꯦ
ꯑꯣ ꯑꯩꯈꯣꯏꯗꯤ ꯀꯔꯤꯁꯨ ꯂꯩꯇꯧꯕ ꯑꯗꯨ ꯌꯥꯝ ꯅꯛꯄ꯭ꯔꯔ꯭ꯔꯥ ꯑꯩꯗꯣ
ꯁꯨ ꯐꯤꯐꯇꯤꯔ ꯊꯥꯔꯇꯤꯔ ꯐꯣꯔꯇꯤꯔ ꯈꯛꯇꯅꯦ
ꯁ ꯄꯨꯗ ꯑꯣ ꯃ ꯂ ꯗꯗꯤ ꯏꯂꯣ ꯀꯗꯕ
ꯑꯗꯨ ꯑꯗꯨꯒꯣ ꯃꯣꯏꯒꯤ ꯂꯥꯏꯟꯗꯣ ꯎꯝ ꯑꯅꯤꯒꯨꯝꯕꯗꯤ ꯂꯧꯒꯅꯤ ꯃꯣꯏꯒꯤ ꯈꯨꯟꯗꯒꯤ ꯑꯃꯨꯛ ꯆꯠꯇꯣꯏ ꯆꯠꯀꯅꯦꯕ ꯑꯗꯨꯒꯤ ꯅꯪ ꯅꯨꯨꯄꯥꯗꯣ ꯂꯥꯎꯕ ꯂꯥꯛꯑꯣ ꯍꯥꯏꯌꯣ
ꯌꯥ ꯀꯃꯥꯏꯅ ꯇꯣꯛꯅꯈ꯭ꯔꯁꯤꯔ ꯍꯥꯏꯔ ꯂꯩꯣꯏꯔ ꯀꯥꯟꯗ ꯃꯤꯗꯤ ꯕꯨꯀ ꯄꯥꯏꯔꯒ ꯆ ꯆ ꯇꯧ ꯂꯩꯔ ꯀꯣꯔꯣ
ꯎꯝ ꯍꯁ ꯑꯦꯛꯁꯇ꯭ꯔꯥ ꯊꯝꯗ꯭ꯔꯗꯤ ꯌꯥꯗꯦ ꯍꯟꯗꯥꯡ ꯃꯔꯔꯛꯁꯦ
ꯑꯗꯨꯅꯤ ꯑꯗꯨꯅꯤ ꯅꯨꯡꯇꯤꯒꯤ ꯎꯅꯟꯉꯝꯃꯤ ꯂꯩꯔꯗꯤ ꯋꯥꯈꯜꯁꯦ ꯕꯣꯔꯤꯡ ꯆꯨꯕ ꯍꯧꯈ꯭ꯔꯦ ꯍꯟꯗꯛꯁꯦ
ꯂꯣꯏꯔꯦꯍꯦ
ꯐꯪꯗꯕꯒꯤ ꯋꯥꯅꯤ
ꯑꯉꯥꯡ ꯅꯨꯄꯥꯗꯩꯁꯦ ꯑꯁꯤꯗ ꯂꯩꯕ꯭ꯔꯥ ꯑꯃꯨꯛ ꯃꯄꯥꯟꯗ ꯆꯠꯈ꯭ꯔꯕ꯭ꯔꯣ ꯑꯣ ꯁꯛꯅꯥ ꯑꯈ꯭ꯔ ꯑꯁ ꯄꯜꯂ
ꯍ ꯅꯠꯇꯣ ꯀꯔꯦ ꯈꯪꯗ꯭ꯔꯦ
ꯂꯝꯕꯤ ꯀꯟꯅ ꯊꯤꯌꯣ ꯇꯣꯛꯅꯤꯡꯉꯥꯏ
ꯂꯝꯕꯤꯗꯣ ꯐꯪꯍꯟꯗꯕ
ꯑ
ꯍꯦꯛ ꯇꯣꯟꯅꯔꯗꯤ ꯕꯣꯔꯗꯤꯡ ꯆꯨꯒꯗꯕ ꯑꯗꯨ ꯍꯦꯛ ꯈꯜꯂꯒ ꯇꯟꯅ ꯑꯃꯨꯛꯀ
ꯑꯥ
ꯈꯪꯒꯦꯗ ꯑꯩꯁꯨꯒꯟ ꯇꯥꯔꯔꯦꯒ
ꯊꯦꯡꯁ ꯎꯝ ꯑꯣ ꯀꯔꯤꯕ ꯑꯩꯈꯣꯏꯗꯣ ꯁꯟꯗꯦꯗꯁꯨ ꯑꯃꯨꯛ ꯆꯠꯇ꯭ꯔꯦ ꯅꯠꯇꯦ ꯑ ꯐ꯭ꯔꯥꯏꯗꯦ ꯁꯇꯔꯗꯦꯗ ꯁꯇꯔꯗꯦꯗꯅꯦ ꯆꯠꯄꯗꯣ ꯑꯩꯈꯣꯏ
ꯑꯣ ꯑꯗꯨꯗ ꯑ ꯀ꯭ꯔꯤꯔꯥ ꯈ ꯑꯃ ꯅꯍꯥꯟ ꯃꯐꯝ ꯕꯦꯔꯦꯜ ꯆꯠꯄ ꯑꯃ ꯃꯐꯝ ꯆꯠꯄꯗꯨ ꯄꯔꯄꯜꯔ ꯂꯦꯕꯦꯟꯗꯔ ꯃꯐꯝ ꯆꯠꯄꯗꯨ ꯂꯩ ꯃꯔꯛꯇ ꯆꯠꯄꯗ ꯑꯦꯛꯇꯤꯕꯥꯗ ꯆꯠꯄꯗꯨ ꯑꯗꯨꯁꯨ ꯂꯥꯞꯄ꯭ꯔꯥ
ꯑꯗꯨ ꯑꯗꯨꯗꯤ ꯂꯥꯞꯇꯦꯗ ꯔꯤꯝꯁꯀꯤ ꯑ ꯂꯝꯕꯤꯒ ꯗꯥꯏꯔꯦꯛ ꯆꯥꯡꯅꯉ ꯂꯩꯒꯅꯤ ꯌꯥꯝ ꯂꯥꯞꯄ ꯅꯠꯇꯦ ꯂꯥꯏꯅꯤꯗꯣ ꯗꯗꯥꯔꯦꯛ ꯂꯥꯛꯇꯕ ꯑꯗꯨꯒꯤꯁꯨ
ꯑꯗꯨꯒꯤ ꯔꯤꯖꯥꯕꯀꯨꯝꯕ ꯇꯧꯔꯁꯨ ꯑꯗꯨꯝ ꯆꯪꯕ ꯌꯥꯅꯤ
ꯎꯝ ꯑꯁ ꯔꯤꯖꯥꯕ ꯇꯧꯅꯤꯡꯉꯥꯏꯗꯤ ꯄꯥꯝꯃꯨꯑꯦ ꯃꯤ ꯒꯥꯔꯤ ꯄꯥꯏꯕ ꯅꯨꯄꯥꯒꯨꯝꯕ ꯇꯤꯟꯅꯑꯣ
ꯑꯦ ꯅꯨꯄꯥ ꯂꯩ ꯂꯩ
ꯑꯗꯣ ꯒꯥꯔꯤ ꯃꯣꯏꯒꯤ ꯒꯥꯔꯤꯗꯣ ꯊꯥꯎ ꯍꯥꯞꯄꯤꯒꯦꯅ ꯂꯤꯇꯔ ꯑꯃꯒꯨꯝꯕ ꯍꯥꯞꯄꯤ ꯅꯤꯅꯂ ꯑꯄꯅꯠꯇꯕꯗꯨ
ꯑꯣ ꯆꯅꯅꯨꯡꯉ ꯔꯤꯗꯤ ꯒꯥꯔꯤꯗꯤ ꯑꯃ ꯂꯩꯑꯦ ꯄꯥꯔꯤꯗꯨꯀꯣ ꯑꯗꯣ ꯃꯥꯁꯦ ꯑꯩꯈꯣꯏ ꯍꯣꯁꯇꯦꯜꯗ ꯅꯨꯄꯤ ꯑꯅꯤ ꯑꯍꯨꯝꯗꯨ ꯄꯥꯝꯕ ꯅꯨꯄꯤ ꯑꯩꯈꯣꯏꯅ ꯌꯥꯕꯤꯗꯧ ꯋꯥꯗ ꯃꯥꯅ ꯌꯥꯕꯤꯗ ꯑꯗꯨꯝ ꯆꯠꯁꯦ ꯍꯥꯏ ꯑꯗꯨꯝ ꯌꯥꯕꯅꯦꯕ ꯃꯥꯗꯣ ꯑꯗꯨꯕꯨ ꯑꯁ ꯈꯪꯗ ꯑ ꯒꯥꯔꯤꯁꯨ ꯂꯩꯇ꯭ꯔꯦꯗ
ꯃꯥ ꯅꯨꯄꯤꯒ ꯍꯧꯖꯤꯛꯐꯥꯎ ꯀꯅꯕ꯭ꯔꯅꯦ ꯃꯥꯗꯣ
ꯨꯅꯔꯤ ꯅꯍꯥꯟꯗꯨ ꯈꯪꯕ꯭ꯔꯥ ꯑꯩꯉꯣꯟꯗ ꯄ ꯇ ꯑꯩꯈꯣꯏ ꯍꯣꯁꯇꯦꯜꯗ ꯅꯨꯄꯤ ꯑꯃꯗꯨ ꯁꯦꯡꯕꯤꯌꯨ ꯍꯥꯏꯕ ꯑ ꯅꯪ ꯅꯨꯄꯤ ꯂꯩꯕ ꯅꯠꯇ꯭ꯔꯣ ꯑꯩ ꯍꯥꯏꯒꯦ ꯅꯪ ꯅꯨꯄꯤ ꯂꯩꯕ ꯅꯠꯇ꯭ꯔꯣ ꯍꯥꯏꯔ ꯇꯣꯛꯅꯈ꯭ꯔꯦ ꯀꯣꯏꯈ꯭ꯔꯦ ꯍꯥꯏꯕ ꯑꯩꯅ ꯊꯥꯛ ꯀꯌꯥ ꯁꯨꯈ꯭ꯔꯦ ꯍꯥꯏꯔ ꯍꯞꯇꯥ ꯑꯅꯤ ꯁꯨꯈ꯭ꯔꯦ ꯍꯥꯏ ꯑꯦ ꯍꯥꯏꯔꯒ ꯑꯗꯨ ꯅꯨꯄꯤ ꯅꯝꯕꯔ ꯑꯩꯅ ꯎ ꯅꯝꯕꯔ ꯂꯩꯇꯦ ꯍꯥꯏꯔꯒ ꯃꯥ ꯅꯤꯕꯤꯌꯨ ꯍꯥꯏ ꯑꯩꯅ ꯅꯨꯄꯤꯃꯅꯕꯚꯔ ꯑꯗꯨ ꯅꯨꯄꯤꯒꯤ ꯑꯗꯨ ꯅꯨꯄꯤꯉꯣꯟꯗꯩ ꯍ ꯂꯥꯛꯑꯣ ꯅꯣꯏ ꯃꯣꯏ ꯔꯨꯝꯃꯦꯠꯅꯦ ꯍꯥꯏ ꯍꯥꯏꯔꯒ ꯃꯣꯏꯗꯣ ꯀꯩꯅꯣ ꯂꯩꯈ꯭ꯔꯕꯅꯦꯕ ꯑꯗꯣ ꯈꯪꯕ꯭ꯔꯥ ꯅꯦꯛꯁ ꯋꯤꯛꯛꯇ ꯈꯔ ꯂꯩꯔꯒ ꯑꯗꯨ ꯅꯨꯄꯤ ꯑꯗꯨ ꯅꯨꯄꯤꯒꯤꯗꯨ ꯃꯥꯏ ꯒꯥꯔꯜꯐ꯭ꯔꯦꯟꯒꯤꯗꯨ ꯃꯒ ꯏꯟꯁꯇꯥꯒ꯭ꯔꯥꯝ ꯏꯁꯇꯣꯔꯤꯗ ꯊꯥꯒꯠꯂꯦ ꯏ ꯅ ꯏꯅꯤ ꯇꯣꯛꯒꯇ꯭ꯔꯤ ꯍꯥꯏꯔꯕꯒꯤ
ꯑ
ꯇꯥꯏ ꯇ
ꯑꯁ ꯈꯪꯗꯩ ꯃꯥꯥꯏ ꯃꯤꯠ ꯌꯥꯝꯕꯁꯦ ꯑꯩꯒꯤ꯭ꯌꯥꯟ ꯇꯥꯗꯦ
ꯑꯁ ꯃꯆꯦꯒ ꯆꯞ ꯃꯥꯟꯅꯕ ꯃꯥꯜꯂꯦꯗ
ꯍꯁ
ꯃꯆꯦꯁꯨ ꯑꯁꯦ ꯋꯦꯗꯤꯡ ꯌꯥꯎꯉ ꯐꯝꯕꯗꯣ
ꯑꯥ ꯑꯥ
ꯑꯗꯨ ꯅꯨꯄꯥ ꯑꯗꯨ ꯅꯨꯄꯤꯁꯨ ꯑꯩꯈꯣꯏ ꯈꯨꯟꯒꯤ ꯃꯤ ꯀꯣꯏꯅꯏꯕ ꯗꯣ ꯑꯊꯕ ꯇꯥꯕ ꯃꯇꯗꯁꯨ ꯃꯣꯏꯗꯣ ꯀꯣꯏꯅꯥꯏ ꯍꯥꯏꯌꯦ ꯑꯗꯨꯒ ꯍꯧꯖꯤꯛꯇꯤ ꯇꯣꯛꯈ꯭ꯔꯦ ꯍꯥꯏꯌꯦ ꯑꯗꯨ ꯅꯨꯄꯥ ꯑꯃ ꯑꯁꯤ
ꯁꯨ ꯏꯆꯦꯅꯤ ꯍꯥꯏꯕ ꯋꯥꯅꯦ ꯈꯔ ꯐꯤꯡꯕꯅꯤ
ꯑꯗꯣ ꯑꯗꯣ ꯍꯧꯖꯤꯛꯇꯤ ꯑꯁꯤ ꯑ ꯍꯣꯏ ꯑꯥꯔꯕꯤ ꯁꯤꯒꯤ ꯀꯣꯌꯥꯔ ꯑꯗꯥꯏ ꯌꯥꯎꯕ ꯅꯨꯄꯥ ꯑꯃꯒꯀꯣ ꯑꯩ ꯈ꯭ꯔꯦ ꯑꯗꯣ ꯅꯍꯥꯛ ꯀꯨꯏꯈ꯭ꯔꯦ ꯍꯥꯏꯌꯦ ꯑꯗꯨꯗꯤ ꯌꯥꯝ ꯊꯨꯅ ꯀꯣꯏꯕ ꯃꯥꯜꯂꯦ ꯑꯗꯣ ꯅꯨꯄꯥ ꯍꯣꯏ ꯀꯨꯟꯒꯤ ꯅꯨꯄꯥꯗꯣ ꯇꯧꯅꯔꯒ
ꯏꯆꯦ ꯍꯥꯏꯗꯤ ꯑꯩꯈꯣꯏ ꯍꯧꯖꯤꯛ ꯂꯩꯃꯤꯟꯅꯕ ꯏꯆꯦꯁꯤꯔꯥ
ꯑꯁ ꯎꯝ
ꯑꯣ ꯍꯒꯗ ꯑ ꯑ ꯈꯪꯉꯦ ꯅꯣꯏ ꯈꯨꯟꯒꯤ ꯊꯣꯂꯣꯖꯤ ꯆꯄꯜ ꯅꯣꯏ ꯈꯨꯟꯒꯤ ꯅꯨꯄꯥ ꯀꯨꯏꯅ ꯍꯥꯏꯔꯝꯃꯦ ꯑꯗꯨꯒꯤ ꯑꯩꯈꯣꯏꯅ ꯑꯁ ꯃꯥꯏ ꯋꯥꯉꯜ ꯁꯪꯒꯥꯅꯕ ꯀꯃꯥꯏꯅ ꯏꯁꯣꯏꯗ ꯊꯕꯛ ꯇꯧꯕ ꯃꯤꯒ ꯂꯩꯃꯤꯟꯅꯒꯦꯔꯣ ꯍꯥꯏꯔꯒ ꯂꯩꯕꯅꯤꯅ ꯑꯩꯈꯣꯏꯗ
ꯎꯝ
ꯍꯣꯏ ꯍꯣꯏ ꯍꯧꯖꯤꯛꯇꯤ ꯕꯨꯂꯦꯠ ꯊꯧꯕ ꯅꯨꯄꯥ ꯑꯃ ꯅꯨꯡꯁꯤꯅꯕꯅꯦ ꯃꯥ
ꯑ ꯄꯦꯀꯔꯒ ꯀꯣ ꯅꯨꯄꯥꯗ ꯃꯤ ꯆꯥꯎꯕ ꯅꯠꯇꯦ ꯃꯪ ꯑꯁ ꯐꯖꯁꯨ ꯐꯖꯗꯕꯅꯦ
ꯃꯣ ꯁꯅ ꯃꯥꯅꯗꯤ ꯑꯗꯨꯝ ꯋꯥꯔꯤ ꯂꯤꯕꯅꯦ ꯑꯩꯅ ꯃꯥꯅ ꯋꯥꯔꯤ ꯂꯤꯕꯁꯦ ꯀꯔꯝꯕ ꯅꯨꯄꯥꯒꯔꯥ ꯍꯥꯏꯗꯨ ꯌꯦꯟ ꯇꯗꯕ
ꯑ
ꯃꯥꯁꯦ ꯑꯗꯨꯝ ꯂꯤꯕꯅꯦ ꯑꯩꯈꯣꯏ ꯑꯦꯝ ꯕꯤ ꯁꯤꯗ ꯆꯔꯆ ꯀꯥꯕ ꯂꯥꯛꯑꯦ ꯃꯣꯏ ꯆꯔꯆ ꯆ ꯆꯠꯇꯦ ꯍꯥꯏꯕꯗꯨ ꯑꯗꯨ ꯅꯨꯄꯥꯗꯨ ꯃꯥꯜꯂꯦ ꯅꯪ ꯍꯧꯖꯤꯛ ꯍꯥꯏ ꯇꯔꯗ
ꯑꯣ
ꯂꯥꯜꯂꯒ ꯃꯥꯗꯣ ꯈꯣꯏꯌꯥꯔ ꯐꯝꯕꯅꯤꯕ ꯅꯣꯏ ꯈꯣꯏꯌꯥꯔꯈꯣꯏꯗ ꯅꯪꯅ ꯈ꯭ꯋꯥꯏꯗꯒꯤ ꯏꯁꯩ ꯁꯛꯄ ꯐꯖꯩꯑꯅ ꯃꯥꯕꯨ ꯍꯥꯏꯌꯦ ꯍꯥꯏꯔ ꯑꯩꯉꯣꯟꯗ ꯇꯥꯛꯄꯤꯕꯅꯦꯕ ꯑꯩꯅ ꯑꯣ ꯍꯥꯏꯔꯣ ꯀꯔꯝꯕ ꯅꯨꯄꯥꯗꯨ ꯍꯪꯅꯤꯉꯥꯏꯗꯤ ꯇꯟꯕ ꯅꯣꯏ ꯈꯨꯟꯒꯤ ꯅꯨꯄꯥꯒ ꯅꯨꯡꯁꯤꯅꯕ ꯃꯇꯝꯔꯥ ꯇꯣꯛꯈ꯭ꯔꯕ ꯃꯇꯝꯔ ꯑꯩꯁꯨ ꯈꯪꯗꯦ ꯃꯥꯕꯨꯗꯤ
ꯎꯝ ꯑꯁꯤꯁ ꯎꯝ ꯑ ꯔꯥꯅꯤꯁꯨ ꯀꯣꯏꯔꯔ ꯐꯝꯈ꯭ꯔꯕ꯭ꯔꯣ
ꯍ ꯀꯣꯏ ꯂꯩ
ꯎꯝ ꯐꯥꯏꯅ ꯑ ꯑꯁ ꯑꯗꯨꯒ ꯍꯈꯣꯏ ꯏꯃꯥꯟꯅ ꯕꯤꯃꯗꯣ ꯀꯣꯏꯕ ꯌꯥꯝ ꯆꯠꯅꯤꯅ
ꯍꯣꯏ ꯃꯥ ꯃꯥ ꯁꯤꯗꯒꯤ ꯊꯂꯒ ꯀꯩꯅꯣ ꯇꯧꯈ꯭ꯔꯕ
ꯏꯁꯁꯨꯀꯣ ꯌꯥꯂꯃꯤꯗꯥꯕ꯭ꯔ ꯀꯣꯁꯦ ꯌꯥꯎꯗ ꯏꯁꯨ ꯑꯩꯈꯣꯏ ꯂꯩꯃꯤꯟꯅꯕ ꯃꯥꯜꯂꯦꯕ ꯃꯣꯏꯗꯣ
ꯃꯣꯏ ꯗꯤ ꯑꯦꯝ ꯌ ꯍꯣꯁꯇꯦꯜꯗ ꯂꯩꯃꯤꯟꯅꯔ ꯆꯞ ꯆꯥꯕꯅꯦ ꯃꯣꯏ ꯌꯥꯝ ꯅꯨꯡꯉꯥꯏꯈ꯭ꯔꯕꯅꯦ
ꯅꯣꯏꯕꯨꯗꯤ ꯅꯪꯕꯨꯗꯤ ꯀꯣꯏꯕ ꯆꯠ ꯆꯦ ꯈꯣꯠꯄ ꯆꯠꯁꯦꯔꯥ ꯍꯥꯏꯔꯁꯨ ꯑꯗꯨꯝ ꯆꯠꯅꯤꯡꯗꯦ ꯆꯠꯅꯤꯡꯗꯦ ꯍꯥꯏꯕꯒꯤ ꯑꯩꯈꯣꯏꯔꯝꯅꯥꯏ ꯆꯠꯄ ꯅꯨꯄꯤ ꯅꯨꯃꯤꯠꯇꯁꯨ ꯃꯤ ꯑꯃ ꯋꯥꯠꯂꯤꯕꯅꯦꯕ
ꯑꯥ ꯑꯣꯏ
ꯅꯪꯗꯤ ꯆꯠꯂꯣꯏꯅ ꯑꯗꯨꯝ ꯈꯨꯝꯅꯕꯅꯦ ꯑꯩꯁꯨ
ꯑ ꯃ ꯀꯧꯗꯕꯁꯨ ꯑꯃꯔꯣꯝꯗꯤ ꯐꯩ ꯍꯥꯏꯕꯗꯤ ꯆꯠꯂꯨ ꯍꯥꯏꯕꯗꯨ ꯈꯪꯈ꯭ꯔꯅꯤ ꯈꯨꯝꯕꯁꯨ ꯑꯗꯨꯝ ꯅꯨꯡꯉꯥꯏꯇꯦꯅꯀꯣ
ꯑꯗꯣ ꯑꯩꯈꯣꯏ ꯎ ꯂꯥꯞꯁꯨ ꯂꯥꯞꯇꯕꯅꯤꯅ ꯑꯗꯨꯝ ꯎꯝ ꯉꯅꯍꯂ ꯑꯦ ꯑꯗꯨ ꯅꯨꯃꯤꯠꯇꯣ
ꯑꯣ ꯑꯩ ꯋꯥꯈꯜꯗꯤ ꯔꯝ꯭ꯔꯥꯏꯗꯨꯣ ꯌꯥꯝ ꯂꯥꯞꯄ꯭ꯔꯥ ꯈꯟꯕꯅꯦ ꯅꯍꯥꯟ ꯑꯩꯈꯣꯏ ꯁꯤ ꯁꯔ ꯀꯦ ꯊꯥꯕꯗꯣ ꯑꯗꯨꯗ ꯑꯩꯈꯣꯏ ꯍꯣꯁꯇꯦꯜꯔ ꯑꯩꯈꯣꯏ ꯆꯠꯄꯣ ꯕꯥꯁꯇꯒꯤ ꯑꯌꯨꯛꯇꯒꯤ ꯆꯠꯂꯒ ꯑꯍꯤꯡꯗꯔ ꯍꯜꯂꯛꯄꯅꯦꯕ ꯑ ꯑꯩꯕꯨ ꯈꯅꯤꯡ ꯌꯥꯝ ꯂꯥꯞꯄ꯭ꯔꯅ ꯈꯅꯤꯡꯉꯕꯅꯤ
ꯗ ꯇꯁ
ꯑꯗꯨꯝ ꯅꯨꯡꯉꯥꯏꯌꯦ
ꯎꯝ ꯍꯅꯤꯡꯉꯥꯏꯁꯨ ꯋꯥꯈꯟ ꯊꯣꯛꯈ꯭ꯔꯦꯗ ꯍꯟꯗꯛꯇꯤ
ꯌꯥꯝ ꯀꯣꯏꯅꯤꯡꯉꯦ ꯑꯩꯗꯤ ꯅꯍꯥꯟ ꯅꯣꯏ ꯀꯔꯤꯔꯥ ꯂꯣꯇꯥꯖꯀꯤ ꯃꯐꯝ ꯆꯠꯄꯗꯣ
ꯑ
ꯑꯗꯨꯗꯁꯨ ꯆꯠꯅꯤꯉ
ꯑꯣ ꯈꯪꯗꯦ ꯑꯦꯟ ꯁꯤ ꯁꯤ ꯃꯇꯝꯗꯗꯤ ꯑꯗꯨꯝ ꯃꯔꯨꯞꯇꯣ ꯂꯣꯏ ꯌꯥꯎꯋꯤꯅ ꯑꯗꯨꯒꯤ ꯑꯗꯨꯝ ꯆꯠꯄ ꯅꯨꯡꯉꯥꯏꯕꯅꯦ ꯍꯟꯗꯛ ꯇ ꯀꯣꯏꯅꯉꯥꯏ ꯁꯣꯕꯤꯠ ꯂꯩꯇ꯭ꯔꯦꯗ ꯑꯩꯗꯤ
ꯍꯣꯏ ꯏꯃꯥꯟꯅꯕꯤ ꯑꯗꯨꯗꯤ ꯑꯁ ꯁꯟꯗꯦꯗꯁꯨ ꯇꯁꯤ ꯌꯥꯝ ꯌꯥꯝ ꯊꯒ ꯂꯅꯥꯜ ꯄꯣꯡꯁꯨꯕ ꯌꯥꯝ ꯄꯣꯡꯈ꯭ꯔꯦ ꯃꯥ
ꯑꯗꯨꯗꯤ ꯈꯪꯗꯦ ꯑꯩꯈꯣꯏ ꯃꯤꯁꯅ ꯍꯥꯏꯔꯅꯦꯕ ꯃꯣꯏ ꯍꯣꯁꯇꯦꯜꯗꯒꯤ ꯊꯣꯛꯄꯗꯣ ꯍꯣꯁꯇꯦꯜ ꯐꯤ ꯀꯥꯕꯒꯤ ꯊꯣꯛ ꯈꯣꯠꯄꯅꯦ ꯍꯥꯏꯔꯦ ꯀꯣꯏꯕꯗꯤ ꯌꯥꯝ ꯆꯠꯂꯦ ꯑꯗꯨ ꯃꯣꯏ ꯌꯥꯝ ꯉꯥꯡꯕ ꯁꯥꯕꯅꯦꯕ
ꯑꯁ ꯑꯩꯈꯣꯏ ꯏꯃꯥꯟꯅꯕꯤꯗꯣ ꯄꯩꯁꯥꯗꯤ ꯄꯥꯏꯗꯤ
ꯃꯥꯥꯏ ꯃꯥꯒꯅꯤꯅ ꯑꯦ ꯄꯥꯏꯕꯅꯤ ꯃꯔꯗꯤ ꯄꯩꯁꯥ ꯑꯃ ꯊꯥꯛꯑꯁꯨ ꯑꯩꯈꯣꯏꯗꯤꯄ ꯆꯥ ꯉꯉꯥꯒꯨꯝꯕ ꯉꯥꯛꯇ ꯏꯁꯄꯦꯟ ꯇꯧꯔꯀꯣ ꯃꯥꯗꯤ ꯗ꯭ꯔꯦꯁꯀꯨꯝꯕ ꯑꯗꯨꯝ ꯀꯣꯏꯕ ꯆꯠꯄꯒꯤ ꯄ꯭ꯂꯥꯟ ꯇꯧꯕ ꯌꯥꯝ ꯍꯩꯕꯅꯦ
ꯎꯝ ꯑꯗꯨ ꯑꯁ ꯗ꯭ꯔꯦꯁꯇꯨ ꯌꯥꯝ ꯂꯩꯌꯦꯅ ꯑꯗꯨ ꯑꯣꯏ
ꯑꯦ ꯗ꯭ꯔꯦꯁꯇꯤ ꯐꯖꯅ ꯂꯩꯕꯅꯦ ꯃꯣꯏ ꯍꯣꯁꯇꯦꯜꯗꯣ ꯌꯥꯝ ꯅꯨꯡꯉꯥꯏꯝꯅꯦ ꯑꯩ ꯆꯠꯀꯦ ꯍꯥꯏꯔꯒ ꯏꯃꯥꯅ ꯌꯥꯗꯕ ꯁꯤ ꯍꯣꯁꯇꯦꯜꯗ ꯑꯗꯨꯝ ꯂꯩ ꯍꯥꯏꯕ ꯑꯩ ꯎꯄꯥꯏ ꯂꯩꯝꯗ ꯐꯝꯍꯜꯂꯣꯏꯅꯤ ꯑꯥꯗꯕꯗꯤ ꯐꯗꯤ ꯐꯩꯀꯣ ꯑꯗꯨꯏ ꯑꯃꯔꯣꯝ ꯍꯥꯏꯗꯤ ꯏꯔꯥꯡꯒꯨꯝꯕ ꯊꯣꯛꯑꯗꯤ ꯃꯣꯏꯗꯣ ꯔꯤꯛꯁ ꯂꯧꯗꯕ
ꯎꯝ ꯑꯁ ꯋꯥꯔꯗꯦꯟ ꯂꯩꯇꯕ꯭ꯔꯣ
ꯑꯣꯗꯦꯟ ꯂꯩꯗꯤ ꯀꯦꯇ꯭ꯔ ꯀꯥꯟꯅ ꯑꯗꯨꯝ ꯌꯦꯡꯁꯤꯅ ꯃꯥꯜꯂꯤꯦ ꯀꯣꯛꯅ ꯁꯇꯨꯅꯦ ꯃꯣꯏꯅ ꯏ ꯌꯥꯝ ꯅꯅꯨꯡꯉꯥꯏ ꯁꯤꯗꯗꯤ ꯍꯦꯛ ꯊꯣꯛꯄꯁꯨ ꯑꯦꯄ꯭ꯂꯤꯀꯦꯁꯟ ꯁꯇꯔꯗꯦ ꯉꯥꯛꯇꯅꯦ
ꯎꯝ ꯅꯍꯥꯟꯗꯤ ꯑꯗꯨꯝ ꯇꯦꯛꯁꯀꯨꯝꯕ ꯇꯧꯔꯛꯑꯏꯅ ꯑꯃꯗꯣ
ꯅꯤꯕ ꯀ ꯑꯗꯨꯗꯨ ꯍꯟꯗꯛꯀꯤꯗꯤ ꯁꯇꯔꯗꯦ ꯅꯠꯇ꯭ꯔꯗꯤ ꯑꯩ ꯁꯇꯔꯗꯦ ꯁꯨꯝ ꯃꯔꯤ ꯃꯃꯥꯡꯗꯔꯥ ꯗꯤ ꯌꯥꯗꯦ ꯌꯥꯝ ꯁꯔꯤ ꯑꯣꯏꯕ ꯁ
ꯑꯁ ꯑꯗꯣ ꯂꯩꯁꯥꯔꯤꯉꯩꯗ ꯀꯣꯏꯕ ꯀꯣꯏꯕ ꯆꯠꯄ ꯐꯪꯉꯣꯏꯅ ꯑꯗꯨꯗꯤ
ꯃꯇꯥꯝ ꯂꯩꯇꯥꯔꯦ
ꯅꯣꯏꯒꯤ ꯅꯣꯏꯒꯤ ꯇ꯭ꯔꯦꯅꯤꯡ ꯂꯣꯏꯔꯗꯒ ꯍꯥꯟꯅ ꯆꯪꯈ꯭ꯔꯣ ꯑꯩꯈꯣꯏꯁꯨ ꯃꯇꯨꯡ ꯏ ꯃꯇꯨꯡꯏꯟꯅ ꯀꯠꯂꯛꯀꯦ ꯑꯗꯨꯗꯒꯤ ꯅꯨꯡꯉꯥꯏꯅ ꯀꯣꯏꯊꯣꯛꯁꯦ
ꯃꯅꯥꯂꯤꯁꯨ ꯆꯠꯅꯤꯡꯕ
ꯍꯣꯏ ꯑꯩꯈꯣꯏꯗꯨ ꯅꯒꯤꯇꯥꯒ ꯔꯣꯏꯁ ꯑꯩꯈꯣꯏꯗꯣ ꯖꯨꯂꯥꯏꯗ ꯑꯦꯛꯖꯥꯝ ꯂꯣꯏꯅꯦꯕꯀꯣ ꯑꯗꯣ ꯑꯩꯒꯤ ꯄ꯭ꯔꯤꯇꯤꯀꯥꯗꯤ ꯄ꯭ꯔꯤꯇꯤꯀꯥꯒꯤꯗꯤ ꯗꯦ ꯊꯣꯛꯇ꯭ꯔꯤ ꯑꯗꯨꯕꯨ ꯑꯦꯛꯖꯥꯡ ꯂꯣꯏꯔꯗꯤ ꯑꯩꯈꯣꯏ ꯁꯤ ꯅꯨꯄꯤ ꯅꯨꯄꯤ ꯉꯥꯛꯇ ꯂꯣꯏꯅꯃꯛ ꯀꯣꯏꯕ ꯆꯠꯁꯦ ꯅꯍꯥꯟ ꯁꯤꯅꯤꯌꯥꯔ ꯀꯩꯇ꯭ꯔꯤꯈꯣꯏ ꯃꯣꯏ ꯄꯨꯜꯂꯞ ꯆꯠꯄꯗꯣ
ꯑꯣ ꯈꯪꯗꯦ ꯑꯩꯗꯤ
ꯆꯅꯤꯡꯉꯦ
ꯅꯣꯏ ꯑꯩꯗꯤ ꯁꯤꯕꯨꯁꯨ ꯅꯨꯡꯁꯤꯕ ꯇꯣꯛꯈ꯭ꯔꯦꯗ ꯍꯥꯏꯗꯤ
ꯂꯣꯏꯅ ꯃꯇꯤ ꯂꯥꯛꯀꯅꯤ ꯂꯟꯆꯦꯟꯕꯤꯒꯅꯤ ꯈꯤꯇ ꯉꯥꯛꯇꯅꯤ ꯑꯩꯅ ꯊꯥꯖꯗꯕ ꯑꯇꯣꯞꯄ ꯑꯩꯈꯣꯏꯗꯤ ꯑꯗꯨꯝ ꯂꯥꯛꯅꯉꯥꯏ ꯃꯥꯥꯟꯜꯂꯤ ꯁꯨꯔ ꯕꯂꯥ ꯕꯂꯥꯗꯤ ꯐꯥꯔꯁ ꯂꯥꯏꯟꯗ ꯂꯥꯛꯄꯅꯤ ꯈꯜꯂꯤ
ꯍꯣꯏ ꯌꯥꯏꯀꯣ ꯍꯥꯏꯔ ꯆꯠꯂꯣ ꯀꯩꯅꯣ ꯚꯏ ꯑꯗꯨꯃꯥꯏꯅ ꯍꯥꯏꯕꯅꯦ ꯃꯥꯒꯤ
ꯑꯗꯨ ꯇꯧꯋꯦ
ꯑꯁ ꯂꯁꯦꯟꯕꯤꯅꯦ ꯐꯔꯁꯇ
ꯆꯦꯟꯕꯤꯕꯗꯨꯗꯤ ꯍꯣꯏ ꯃꯌꯨꯝꯁꯨ ꯂꯥꯞꯄꯅꯤꯅ ꯃꯥꯕꯨꯗꯤ ꯈꯔ ꯈꯟꯕꯤꯒꯦ ꯑꯗꯨꯕꯨ ꯒꯥꯔꯤꯁꯨ ꯃꯥꯡꯈ꯭ꯔꯦ ꯅꯣꯡꯅꯤꯁꯨ ꯅꯨꯡꯁꯤꯗ ꯇꯤ ꯇꯥꯗ꯭ꯔꯤꯉꯩꯗ ꯥꯎꯝ ꯂꯨꯕꯁꯦ
ꯏꯪꯂꯦꯟ ꯈꯁꯨ ꯗꯒꯤꯗ ꯑꯃꯨꯛ ꯆꯪꯕ ꯃꯥꯜꯂꯦꯅ ꯑꯦꯛꯥꯝ
ꯃꯥꯜꯂꯦ ꯃꯥꯁꯦ ꯈꯔ ꯈꯔ ꯀꯩꯅꯣ ꯏꯁꯇꯦꯇꯁꯇꯤ ꯑꯗꯨꯝ ꯎꯑꯦ ꯑꯗꯨꯕꯨ ꯍꯪꯉ꯭ꯔꯁꯨ ꯑꯗꯨꯝ ꯐꯥꯒꯤ ꯇꯧꯔ ꯂꯩꯕꯒꯤ ꯍꯪꯅꯤꯉꯥꯏ ꯇꯟꯥꯟꯕ
ꯑꯩꯗꯤ ꯏꯁꯇꯦꯇꯥꯁꯒꯨꯝꯕꯁꯨ ꯔꯤꯄ꯭ꯂꯥꯏ ꯄꯤꯕ ꯇꯣꯛꯈ꯭ꯔꯦꯗ ꯍꯟꯗꯥꯛꯇꯤ
ꯎꯝ ꯏꯟꯆꯤꯁꯤ ꯑꯩꯈꯣꯏꯒꯗꯤ ꯕ꯭ꯔꯦꯛ ꯀꯞ ꯇꯧꯈ꯭ꯔꯤꯗ ꯂꯣꯏ
ꯎꯝ ꯒ꯭ꯔꯨꯞꯨꯞꯇꯁꯨ ꯑꯗꯨꯝ ꯅꯣꯏ ꯃꯦꯁꯦꯖ ꯌꯥꯗ ꯑꯗꯨꯝ ꯇꯣꯛꯑꯦꯗ ꯑꯩꯈꯣꯏꯗꯤ
ꯁꯨꯕꯦꯁ ꯇꯔꯒꯗꯅꯔꯦ ꯉꯥꯛꯇꯅꯤ ꯅꯨꯡꯉꯥꯏꯔꯤꯁꯦ
ꯅꯨꯡꯁꯤꯗꯤ ꯅꯨꯡꯁꯤꯔꯦ
ꯍꯣꯏ ꯑꯗꯨ ꯅꯔꯦꯟꯗꯨꯣ ꯂꯣꯏꯈ꯭ꯔꯕ꯭ꯔꯥ
ꯂꯣꯏꯈꯕꯥ ꯃꯥꯜꯦ ꯍ ꯂꯣꯏꯈꯥꯅꯤ
ꯑꯣ ꯅꯨꯡꯉꯥꯏ